ꯇꯞ
ꯇꯥꯔꯤꯌꯦ
ꯑꯥ ꯀꯩꯗꯧꯔꯤꯒꯦ
ꯑꯩꯒꯤ ꯃꯈꯥꯗ ꯍꯤꯞꯄꯒ ꯂꯩ ꯅꯪꯗꯤ
ꯎꯝ ꯑꯩꯁꯨ ꯐꯃꯨꯡꯗ ꯍꯤꯞꯄꯒ ꯂꯩꯌꯦ ꯉꯁꯤ ꯊꯕꯛ ꯆꯠꯇ꯭ꯔꯣ
ꯉꯁꯤꯗꯤ ꯁꯟꯗꯦꯅꯦ ꯁꯨꯇꯤ ꯄꯤꯌꯦ
ꯎꯝ ꯅꯪꯒꯤ ꯅꯦꯠꯋꯥꯛꯇꯨꯅꯔ ꯏꯁꯄꯤꯀꯔꯗꯨꯅꯔ ꯀꯩꯅꯣ ꯇꯧꯋꯤꯅꯦ
ꯍꯧꯖꯤꯛꯇꯤ ꯀꯩ ꯌꯥꯔꯕ
ꯑꯥ ꯌꯥꯔꯦ ꯌꯥꯔꯦ ꯀ꯭ꯔꯤꯏꯟꯁꯥꯡ ꯆꯥꯒꯦ
ꯀꯥꯡꯁꯣꯏ ꯆꯥꯏꯌꯦ
ꯑꯣ
ꯅꯪꯗꯤ
ꯑꯩꯁꯨ ꯍꯣ ꯀꯩꯅꯣ ꯍꯋꯥꯏꯒ ꯑꯜꯂꯨꯒ ꯆꯥꯏ
ꯑꯣ ꯑꯗꯣ ꯉꯁꯤ ꯑꯌꯨꯛ ꯅꯣꯡ ꯇꯥꯕ꯭ꯔꯥ
ꯇꯥꯏꯌꯦ ꯍꯣꯏ ꯅꯣꯡꯃꯥꯏꯖꯤꯡ ꯈꯨꯗꯤꯡꯒꯤ ꯅꯣꯡ ꯇꯥꯏ
ꯑꯁ ꯀꯔꯤꯒꯤꯔꯥ ꯑꯗꯨꯗꯤ
ꯈꯪꯗꯦ ꯑꯗꯨꯗꯗꯤ ꯇꯥꯗ꯭ꯔꯣ
ꯑꯁ ꯁꯤꯗꯗꯤ ꯅꯣꯡ ꯁꯨꯡꯇꯥ ꯍꯦꯛ ꯇꯥꯗꯦ ꯇꯥꯕꯤꯌꯣ ꯇꯥꯕꯤꯌꯣꯅ ꯂꯥꯏ ꯈꯨꯔꯨꯝꯕꯐꯥꯎ ꯇꯥꯗꯦ
ꯍꯧꯖꯤꯛꯁꯨ ꯅꯨꯡꯁꯥ ꯁꯥꯕ꯭ꯔꯥ
ꯅꯣꯡ ꯃꯪꯉ ꯃꯪꯉꯦ ꯑꯗꯨ ꯑꯣꯏꯔꯁꯨ ꯁꯥꯕꯗꯣ
ꯑꯣ ꯐꯩꯅꯦ ꯅꯪꯗꯤ ꯅꯣꯡꯃꯥꯏꯖꯤꯡ ꯅꯨꯃꯤ ꯁꯨꯇꯤ ꯐꯪꯕꯁꯦ
ꯑꯁ ꯅꯣꯡꯃꯥꯏꯖꯤꯡ ꯈꯛꯇ ꯁꯨꯇꯤ ꯐꯪꯕꯅꯤꯅ ꯄꯣꯊꯥꯕꯒ ꯀꯃꯥꯏ ꯄꯣꯊꯥꯗꯣꯏꯅꯣ ꯈꯪꯗꯦꯗ
ꯗꯨꯀꯥꯟꯁꯨ ꯍꯥꯡꯗꯕ꯭ꯔꯣ ꯅꯣꯡꯃꯥꯏꯖꯤꯡꯗꯤ
ꯑꯩꯈꯣꯏꯒꯤꯗꯤ ꯍꯥꯡꯗꯦ ꯃꯤ ꯑꯇꯩꯒꯤꯗꯤ ꯍꯥꯡꯕꯅꯦ
ꯑꯣ ꯑꯣ ꯐꯩꯗ ꯄꯣꯊꯥꯕ ꯅꯨꯃꯤꯠ ꯐꯪꯕꯁꯨ ꯐꯩꯌꯦꯕ
ꯎꯝ ꯑꯗꯣ ꯅꯪꯗꯤ ꯊꯕꯛ ꯇꯧꯅꯤꯡꯗ꯭ꯔꯣ
ꯎꯝ ꯀꯔꯤ ꯊꯕꯛ ꯂꯩꯕ꯭ꯔꯣ
ꯁꯤꯗ ꯎꯝ ꯗꯨ ꯔꯦꯁꯇꯨꯔꯦꯟꯒꯤ ꯊꯕꯛ ꯂꯩꯌꯦ
ꯀꯩ ꯀꯔꯤ ꯀꯔꯤꯒꯤ ꯀꯔꯤ ꯊꯕꯛ ꯂꯣ
ꯁꯨꯝ ꯃꯣꯃꯣ ꯁꯦꯝꯃꯒ ꯂꯩꯒꯗꯕ
ꯑꯣ ꯈꯪꯗꯦ ꯊꯥꯗ ꯀꯌꯥ ꯄꯤꯒꯦ ꯍꯥꯏꯕ꯭ꯔꯣ ꯑꯣ ꯅꯨꯃꯤꯠꯀꯤꯀꯣ
ꯊꯥꯗ ꯑꯣꯏꯔꯝꯒꯅꯤ ꯃꯣꯏꯒꯤꯁꯨ ꯎꯝ ꯃꯣꯏꯅ ꯍꯥꯏꯕꯗꯣ ꯃꯣꯏꯗꯤ ꯁꯟꯗꯦꯗ ꯅꯠꯇꯦ ꯇ꯭ꯋꯨꯁꯗꯦ ꯈꯨꯗꯤꯡꯒꯤ ꯍꯥꯏꯕ꯭ꯔꯥ ꯁꯨꯇꯤ ꯄꯤꯒꯅꯤ ꯍꯥꯏ
ꯑꯣ ꯅꯪ ꯅꯣꯏ ꯗꯨꯀꯥꯟꯗ ꯅꯠꯇ꯭ꯔꯣ
ꯑꯩꯈꯣꯏ ꯗꯨꯀꯥꯟꯗ ꯅꯠ ꯑꯩꯈꯣꯏ ꯗꯨꯀꯥꯟꯒꯤ ꯃꯅꯥꯛꯇ
ꯑꯣ ꯀꯅꯥ ꯀꯅꯥ ꯌꯥꯎꯕ꯭ꯔꯣ ꯑꯗꯨꯗ
ꯍꯟꯗꯛ ꯎꯝ ꯀꯩꯅꯣꯗꯨꯁꯨ ꯑꯥ ꯑꯊꯨꯏꯂꯨ
ꯑꯥꯎ
ꯌꯥꯎꯒꯅꯤ ꯍꯥꯏꯕꯒꯨꯝ ꯃꯥꯁꯨ ꯍꯣꯏ ꯌꯥꯎꯒꯗꯧꯕ ꯃꯥꯜꯂꯦ
ꯑꯣ ꯈꯪꯗꯦ ꯑꯩꯁꯨ ꯌꯥꯎꯁꯤꯔꯥ ꯑꯗꯨꯗꯤ
ꯑ ꯅꯣꯡ ꯅꯣꯡꯃꯒꯤ ꯎꯝ ꯀꯩꯅꯣꯁꯦ
ꯎꯝ
ꯑꯍꯨꯝ ꯑꯣꯏꯕꯅꯦꯕ
ꯑꯣ ꯑꯗꯨꯗꯤ ꯊꯥ ꯑꯃꯗ ꯀꯌꯥ ꯑꯣꯏꯔꯕ
ꯊꯥ ꯑꯃꯗ ꯗꯦ ꯅꯥꯏꯟ ꯑꯣꯏꯔꯝꯒꯅꯤꯌꯦ
ꯑꯗꯨꯗꯤ ꯈꯣꯠꯀꯦꯀꯣ ꯈꯪꯗꯦ ꯃꯣꯏ ꯑꯗꯨ ꯅꯨꯄꯤꯗꯨ ꯌꯥꯎꯔꯁꯨ ꯃꯤ ꯑꯃꯨꯛ ꯋꯥꯠꯂꯦ ꯍꯥꯏꯕ꯭ꯔꯥ
ꯑꯅꯧꯕ ꯍꯥꯡꯕꯅꯤꯅ ꯍꯣꯏ ꯂꯧꯒꯗꯕ ꯃꯥꯜꯂꯦ
ꯑꯩꯗꯤ ꯁꯦꯝꯕ ꯍꯩꯇꯦ ꯑꯗꯨꯒꯨꯝꯕ
ꯍꯣꯏ ꯑꯗꯨꯗꯤ ꯇꯝꯒꯗꯕꯅꯤ ꯀꯩꯅꯣ ꯃꯤ ꯍꯥꯏꯕꯁꯤꯗꯤ ꯎꯝ ꯈꯪꯉꯒ ꯄꯣꯛꯂꯛꯄ ꯅꯠꯇꯦꯅꯤ
ꯑꯗꯣ ꯑꯩ ꯌꯥꯎꯒꯦ ꯍꯥꯏꯔꯒ ꯃꯣꯏ ꯌꯥꯔꯛꯀꯗ꯭ꯔꯣ
ꯌꯥꯒꯅꯤ ꯌꯥꯒꯅꯤ ꯑꯩꯈꯣꯏꯁꯨ ꯑꯥ ꯈꯪꯒ ꯇꯧꯕ ꯅꯠꯇꯦꯅꯦ
ꯑꯅꯧꯕ ꯇꯧꯋꯦ ꯍꯥꯏꯅ ꯍꯥꯏꯔꯛꯀꯗ꯭ꯔꯅ ꯈꯟꯕ ꯈꯪꯗꯦ ꯆꯠꯂꯁꯤꯔꯥ ꯀꯩꯗꯧꯉꯩ ꯍꯧꯒꯦ ꯍꯥꯏꯕ꯭ꯔꯣ
ꯃꯣꯏꯒꯤꯗꯤ ꯍꯧꯖꯤꯛ ꯍꯧꯖꯤꯛ ꯍꯥꯏꯕꯅꯦ
ꯑꯣ ꯑꯃ ꯅꯨꯄꯤ ꯑꯥ ꯑꯩꯈꯣꯏꯒꯤ ꯈꯨꯟꯒꯤ ꯅꯨꯄꯤꯗꯨꯁꯨ ꯑꯃꯨꯛ ꯍꯧꯔꯕ
ꯈꯪꯗꯦ ꯍꯧꯕ꯭ꯔꯥ ꯍꯧꯗꯕ꯭ꯔꯥ ꯑꯩꯗꯤ ꯄꯥꯎ ꯐꯥꯎꯅ ꯎꯝ ꯄꯥꯎꯗꯨ ꯐꯥꯎꯅ
ꯃꯥ ꯌꯥꯎꯒꯅꯤ ꯍꯥꯏꯌꯦꯗꯅ ꯑꯗꯣ ꯃꯥꯁꯨ ꯁꯦꯝꯕ ꯍꯧꯔꯕꯅ ꯍꯪꯕ
ꯁꯦꯝꯕ ꯍꯧꯔꯕ ꯍꯥꯏꯕꯗꯤ ꯑꯗꯨꯒꯨꯝꯕ ꯊꯕꯛ ꯂꯣ
ꯑꯣ
ꯍꯥꯟꯅ ꯑꯩꯈꯣꯏ ꯊꯕꯛ ꯍꯥꯟꯅ ꯑꯩꯒ ꯊꯕꯛ ꯁꯨꯃꯤꯟꯅꯩ
ꯑꯣ ꯌꯥꯝ ꯆꯥꯎꯕ꯭ꯔꯥ ꯃꯣꯏꯗꯣ
ꯆꯥꯎꯗꯦꯗ
ꯑꯣ ꯈꯪꯗꯦ ꯌꯥꯎꯔꯁꯤꯔ ꯈꯪ ꯈꯪꯗꯦꯅꯦ
ꯃꯤ ꯇꯤꯕꯤꯔꯛ ꯑꯣ ꯍꯥꯏꯌꯦ
ꯑꯣ ꯅꯪꯒ ꯈꯪꯅꯕ꯭ꯔꯥ ꯑꯗꯣ ꯃꯄꯨꯗꯣ
ꯎꯝ ꯑꯩꯈꯣꯏ ꯗꯨꯀꯥꯟꯗ ꯍꯦꯛ ꯍꯦꯛ ꯂꯥꯛꯑꯦ
ꯑꯣ ꯑꯩꯕꯨ ꯍꯥꯏꯌꯨꯅꯦ ꯁꯦꯝꯕ ꯑꯗꯨ ꯎꯝ ꯑꯗꯨꯃꯥꯏ ꯍꯥꯏꯌꯣ ꯎꯝ ꯃꯣꯏꯅ ꯍꯥꯏꯕ ꯀꯥꯟꯗ ꯇꯥꯕ ꯅꯨꯡꯉꯥꯏꯅꯕꯀꯣ ꯃꯥ ꯑꯅꯧꯕꯗꯤ ꯑꯅꯧꯕꯅꯦ ꯑꯗꯨ ꯑꯣꯏꯔꯁꯨ ꯑꯥ ꯑꯗꯨꯝ ꯀꯩꯅꯣ ꯈ ꯁꯦꯝꯃꯗꯤ ꯑꯗꯨꯝ ꯈꯪꯕꯅꯦ ꯃꯥꯗꯤ ꯑꯁꯤꯒꯨꯝꯕꯁꯦ ꯍꯥꯏꯌꯨꯀꯣ ꯑꯅꯧꯕꯗꯤ ꯑꯅꯧꯕꯅꯦ ꯑꯗꯨ ꯑꯣꯏꯔꯁꯨ ꯎꯝ ꯐꯕꯅꯦꯅ ꯑꯗꯨꯝ ꯍꯥꯏꯕꯤꯌꯣ ꯅꯪꯅ
ꯑꯩꯅ ꯈꯔ ꯐꯖ ꯐꯖꯅ ꯍꯥꯏꯕꯤꯌꯦꯅꯦ
ꯑꯥ ꯑꯗꯣ ꯃꯊꯪ ꯍꯞꯇꯥꯗ ꯂꯥꯛꯄ ꯌꯥꯏꯅ ꯑꯩ
ꯎꯝ ꯑꯩ ꯍꯌꯦꯡ ꯊꯕꯛ ꯑꯃꯨꯛ ꯆꯠꯄꯗ ꯍꯪꯒ ꯃꯥꯒꯤꯗꯣ ꯍꯪꯕꯤꯔꯛꯀꯦꯀꯣ ꯃꯥ ꯑꯩꯉꯣꯟꯗ ꯑꯗꯨꯝ ꯍꯥꯏꯔꯒ ꯂꯩꯕꯅꯤ ꯎꯝ ꯊꯤꯅꯕ ꯃꯤ ꯂꯩꯇꯕ ꯃꯥꯜꯂꯦꯗ
ꯑꯣ ꯅꯪ ꯍꯌꯦꯡ ꯊꯕꯛ ꯆꯠꯄ ꯀꯥꯟꯗ ꯍꯥꯏꯕꯤꯌꯨꯀꯣ
ꯍꯣꯏ ꯍꯪꯒꯤꯒꯦ ꯑꯗꯣ ꯅꯪ ꯂꯥꯛꯑꯁꯨ ꯎꯝ ꯀꯗꯥꯏꯗ ꯂꯩꯗꯣꯏꯅꯣ
ꯏꯆꯦꯈꯣꯏꯗ ꯏꯆꯦꯈꯣꯏꯒ ꯅꯛꯅꯕ ꯅꯠꯇ꯭ꯔꯣ
ꯑꯁ ꯑꯗꯨꯗꯤ ꯌꯥꯝ ꯅꯛꯅꯔꯦꯗ
ꯑꯣ ꯑꯗꯨ ꯐꯩꯗꯅ
ꯎꯝ ꯊꯥ ꯈꯨꯗꯤꯡꯒꯤ ꯁꯟ ꯇ꯭ꯌꯨꯁꯗꯦꯒꯨꯝꯕꯗꯔꯥ ꯁꯨꯇꯤꯗꯤ ꯑꯗꯨꯝ ꯄꯤꯒꯅꯤꯗꯤ ꯍꯥꯏꯕꯅꯦꯕ ꯑꯩꯁꯨ ꯀꯥꯎꯈ꯭ꯔꯦ ꯅꯨꯃꯤꯠꯇꯨꯗꯤ ꯑꯩꯁꯦ ꯁꯟꯗꯦꯗ ꯄꯤ ꯀꯗꯕꯗꯣ ꯁꯟꯗꯦꯗꯗꯤ ꯌꯥꯝ ꯁꯤꯠꯂꯦꯕ ꯑꯗꯨꯒꯤ ꯇꯤꯞꯁꯀꯁꯨ ꯑꯦꯛꯁꯇ꯭ꯔꯥ ꯐꯪꯕꯅꯦꯕ
ꯑꯣ ꯑꯣ
ꯑꯩꯈꯣꯏꯗꯤ ꯀꯩꯅꯣ ꯇꯧꯕꯅꯦ ꯑꯩꯈꯣꯏꯒꯤ ꯃꯄꯨꯗꯨꯗꯤ ꯂꯥꯏ ꯅꯤꯡꯕꯅꯤꯅ
ꯑꯥꯎ
ꯌꯥꯗꯕ
ꯑꯣ ꯑꯣ ꯍꯣꯏꯅꯦ ꯌꯥꯏꯅꯦ ꯊꯕꯛ ꯑꯁꯤꯗꯗꯤ ꯌꯨꯝ ꯗꯨꯝ ꯂꯩꯕꯁꯦ ꯄꯩꯁꯥ ꯊꯣꯛꯇꯦꯕꯀꯣ
ꯎꯝ ꯊꯣꯛ ꯌꯨꯝꯗꯣ ꯑꯗꯨꯝ ꯂꯥꯏꯔꯗꯤ ꯊꯣꯛꯁꯨ ꯊꯣꯛꯑꯔꯣꯏ
ꯥꯎꯝ
ꯑꯩꯈꯣꯏꯅ ꯀꯣꯂꯦꯖ ꯀꯣꯂꯦꯖ ꯒꯤ ꯅꯠꯇꯕ ꯀꯣꯏꯕ ꯆꯣꯠꯄ ꯐꯃꯠ ꯃꯔꯛ ꯃꯔꯛꯇ ꯑꯗꯨꯝ ꯆꯠꯅꯤꯡꯕ ꯌꯥꯎꯔꯗꯤ ꯆꯠꯄ ꯌꯥꯔꯦꯗꯅ ꯁꯟꯗꯦꯗꯗꯤ ꯀꯔꯤ ꯀꯔꯤ ꯇꯧꯔꯁꯨ ꯎꯝ ꯀꯣꯂꯦꯖꯀꯤ ꯑꯣꯏꯔꯣ ꯀꯔꯤꯒꯤ ꯑꯣꯏꯔꯣ ꯁꯟꯗꯦꯗꯗꯤ ꯌꯥꯗꯦꯗꯅ
ꯑꯥ ꯑꯥ
ꯑꯗꯨꯅ ꯑꯃꯨꯛ ꯐꯥꯕ
ꯑꯥ ꯐꯩꯌꯦ ꯈꯛ ꯑꯩ ꯍꯣꯔꯦꯟ ꯏꯆꯦꯗꯁꯨ ꯐꯣꯟ ꯇꯧꯒꯦ ꯅꯪ ꯍꯥꯟꯅ ꯍꯥꯏꯔꯛꯑꯣ ꯍꯌꯦꯡ ꯀꯣ ꯑꯩ ꯏꯆꯦꯗꯁꯨ ꯍꯌꯦꯡ ꯍꯣꯔꯦꯟ ꯍꯥꯏꯒꯦꯕ ꯅꯣꯏꯗ ꯑꯗꯣꯝꯗ ꯊꯕꯛ ꯂꯩ ꯍꯥꯏꯌꯦ ꯑꯩ ꯑꯗꯣ ꯇꯧꯔꯤꯈꯩ ꯑ ꯅꯣꯏꯗ ꯂꯩꯔꯒ ꯇꯧꯒꯦꯅ ꯍꯥꯏꯒꯦꯕ ꯑꯩꯁꯨ
ꯎꯝꯎꯨꯝ ꯅꯣꯏ ꯏꯆꯦꯒꯤ ꯌꯨꯝꯗꯨꯁꯨ ꯃꯤ ꯌꯥꯝꯗꯕꯅꯤꯅ ꯂꯩꯕꯗꯤ ꯌꯥꯒꯅꯤꯅꯦ ꯃꯥꯒꯤ ꯃꯆꯥꯅꯨꯄꯤꯅꯦ ꯃꯅꯦꯝꯄꯣꯛꯅꯦ ꯃꯥꯒꯤ ꯅꯨꯄꯥꯅꯦ ꯃꯣꯏ ꯃꯔꯤ ꯈꯛꯇ ꯅꯠꯇ꯭ꯔꯣ ꯂꯩꯕꯁꯦ
ꯑꯥ ꯑꯗꯨꯅꯦ
ꯌꯥꯏꯑꯦꯕ ꯑꯗꯨ ꯇꯨꯝꯕꯗꯤ ꯀꯗꯥꯏꯗ ꯇꯨꯝꯗꯣꯏꯕ ꯃꯈꯥꯗ ꯇꯨꯝꯗꯣꯏꯔꯣ
ꯃꯈꯥꯗ ꯇꯨꯝꯃꯁꯨ ꯌꯥꯏꯗ ꯀꯥꯏꯗꯦ ꯅꯠ ꯎꯝ
ꯃꯕꯣꯛ ꯃꯅꯦꯝꯕꯣꯛꯅ ꯇꯤꯚꯤ ꯌꯦꯡꯒ ꯑꯗꯨꯝ ꯐꯝꯕ ꯃꯞ ꯐꯝꯗꯣ ꯑꯗꯨꯁꯨ ꯏꯪ ꯏꯪꯕꯅꯤꯅ ꯅꯨꯡꯉꯥꯏꯒꯅꯤꯌꯦ
ꯃꯅꯦꯝꯕꯣꯛꯇꯨꯗꯤ ꯀꯗꯥꯏꯗ ꯇꯨꯝꯕ ꯖꯥꯠꯂ ꯀꯥ ꯑꯃ ꯂꯩꯕ ꯄꯨꯔ ꯃꯣꯏꯒꯤ ꯑꯝ ꯑꯝꯃ ꯃꯅꯦꯝꯕꯣꯛꯀꯤꯗꯣ
ꯍꯣꯏ ꯑꯅꯤ ꯁꯨꯕ ꯃꯥꯜꯂꯦ ꯑꯩ ꯆꯪꯕ ꯆꯪꯉꯒ ꯌꯦꯡꯕꯗ ꯑꯅꯤ ꯁꯨ
ꯌꯨꯝꯗꯣ ꯌꯥꯝ ꯄꯤꯛꯑꯦꯕ ꯃꯣꯏꯒꯤꯗꯣ ꯖꯒꯥꯗꯣ ꯌꯥꯝ ꯄꯤꯛꯑꯦꯕ
ꯎꯝ ꯄꯤꯛꯑꯦ ꯃꯅꯦꯝꯕꯣꯛꯀꯤ ꯀꯥ ꯑꯃ ꯃꯣꯏꯒꯤ ꯑꯃ ꯇꯤꯚꯤ ꯀꯃꯟ ꯔꯨꯝ ꯑꯃ ꯀꯤꯠꯆꯟ ꯑꯃ ꯂꯣꯏꯔꯦ ꯑꯗꯨꯅꯧ
ꯑꯣ ꯀꯤꯆꯟꯗꯨꯁꯨ ꯑꯥ ꯆꯥꯛꯁꯪꯗꯨꯁꯨ ꯌꯥꯝ ꯄꯤꯛꯄꯅꯦ ꯃꯣꯏꯒꯤꯗꯤ
ꯍꯣꯏ ꯃꯤ ꯃꯤ ꯌꯥꯝꯗꯕꯅꯤꯅ ꯃꯣꯏ ꯃꯔꯤ ꯑꯍꯨꯝ ꯃꯔꯤ ꯈꯥꯛꯛꯇꯅꯤꯅ ꯑꯗꯨꯝ ꯌꯥꯏꯌꯦꯗ
ꯎꯝ ꯑꯅꯧꯕ ꯑꯩꯅ ꯍꯥꯏ ꯗꯤ ꯃꯣꯏ ꯗꯨꯀꯥꯟ ꯃꯄꯨꯗꯣ ꯃꯤ ꯑꯅꯧꯕ ꯁꯤꯒꯨꯝꯕ ꯁꯦꯝꯕ ꯍꯩꯇꯕ ꯂꯥꯛꯄꯗꯨꯗ ꯄꯥꯝꯃꯣꯏꯗ꯭ꯔꯅ ꯈꯟꯕ ꯑꯩꯗꯤ
ꯌꯥꯒ ꯌꯥꯒꯅꯤꯗ ꯍꯥꯏꯗꯤ ꯏꯁ ꯊꯕꯛ ꯁꯨꯅꯤꯡꯕ ꯐ꯭ꯔꯦꯁꯔ ꯑꯣꯏ ꯅꯣꯡ ꯅꯪ ꯅꯣꯡ ꯋꯥꯟ ꯗꯦ ꯇꯨ ꯗꯦꯖꯀꯨꯝꯕ ꯍꯣꯏ ꯁꯨꯔꯗꯤ ꯍꯩꯒꯅꯤ
ꯎꯝ ꯑꯗꯨꯒꯨꯝꯕꯗꯗꯤ ꯌꯥꯝ ꯂꯥꯏꯕꯅꯤꯗ ꯃꯤ ꯁꯨꯕꯗꯣ ꯎꯔꯗꯤ ꯑꯗꯨꯝ ꯈꯪꯒꯅꯤꯕ ꯀꯣ ꯍꯥꯏꯕꯗꯤ ꯀꯩꯅꯣ ꯏꯟꯁꯥꯡ ꯅꯥꯄꯤ ꯀꯛꯄꯒꯨꯝꯕꯗꯗꯤ ꯑꯗꯨꯝ ꯍꯩꯗꯅ
ꯎꯝ ꯑꯗꯣ ꯃꯣꯏꯒꯤꯁꯨ ꯑꯅꯧꯕ ꯍꯥꯡ ꯍꯥꯡꯕꯁꯨ ꯑꯣꯏꯕꯅꯤꯅ ꯃꯤꯗꯤ ꯀꯌꯥꯝꯅꯗꯤ ꯂꯥꯛꯑꯣꯏ ꯍꯥꯏꯗꯤ ꯑꯩꯈꯣꯏꯗꯁꯨ ꯑꯗꯨꯝ ꯃꯔꯛ ꯃꯔꯛꯇꯅꯦꯕ ꯌꯥꯝꯅ ꯂꯥꯛꯄꯁꯦ ꯗꯥꯎ ꯗꯥꯎꯅꯦꯕ ꯑꯗꯨꯝ ꯂꯥꯛꯇꯕ ꯐ꯭ꯔꯤ ꯐ꯭ꯔꯤ ꯃꯇꯝ ꯂꯩꯕꯨ ꯑꯣꯏꯔꯗꯤ ꯑꯩꯈꯣꯏꯅ ꯈꯪꯗꯕꯗꯣ ꯑꯗꯨ ꯐ꯭ꯔꯤ ꯃꯇꯝꯗ ꯂꯣꯏꯅ ꯇꯝꯕ ꯌꯥꯔꯦꯕ ꯑꯗꯨꯗꯤ ꯋꯥꯏ ꯁꯪꯉꯦꯗꯅ
ꯎꯝ ꯎꯝ ꯌꯥꯏ ꯎꯝ ꯑꯩꯒꯤ ꯍꯥꯏꯕꯤꯔꯣꯀꯣ
ꯍꯣꯏ ꯅꯣꯏ ꯃꯤ ꯑꯅꯤ ꯎꯝ ꯑꯩ ꯑꯩꯈꯣꯏꯒꯤ ꯈꯨꯟꯒꯤ ꯅꯨꯄꯤꯗꯨꯒ ꯅꯣꯏ ꯑꯅꯤꯁꯨ ꯁꯨꯃꯤꯟꯅꯕ ꯌꯥꯕ꯭ꯔꯥ ꯌꯦꯡꯉꯁꯦ
ꯎꯝ ꯑꯩꯁꯨ ꯍꯪꯒꯦ ꯍꯣꯔꯦꯟ ꯑꯗꯨ ꯅꯨꯄꯤꯗꯨꯗ ꯅꯪ ꯅꯪ ꯁꯨꯕ ꯍꯧꯔꯕꯅꯀꯣ ꯍꯪꯒꯦ
ꯎꯝ ꯅꯍꯥꯟ ꯑꯩꯉꯣꯟꯗ ꯍꯥꯏꯔꯛꯄꯗꯣ ꯃꯥꯒꯗꯤ ꯑ ꯖꯨꯂꯥꯏꯒꯤ ꯍꯦꯛ ꯊꯥ ꯑꯃ ꯑꯅꯤꯗꯦ ꯋꯥꯟ ꯇꯨꯗꯒꯤ ꯃꯥꯗꯤ ꯄꯥꯝꯃꯦꯅꯗꯤ ꯑꯗꯨꯝ ꯍꯥꯏꯔꯒ ꯂꯩꯔꯕꯅꯦꯕ
ꯑꯣ ꯑꯗꯨꯗꯤ ꯉꯁꯤ ꯊꯥꯅꯤꯗꯅ
ꯎꯝ
ꯎꯝ ꯍꯧꯖꯤꯛꯇꯤ ꯃꯤ ꯀꯌꯥ ꯁꯨꯔꯒ ꯂꯩꯕ꯭ꯔꯣ ꯃꯣꯏꯗ
ꯁꯨꯔꯝ ꯁꯨꯕ ꯍꯕ꯭ꯔꯥ ꯍꯧꯗ꯭ꯔꯤꯕ꯭ꯔꯥꯗꯤ ꯈꯪꯗꯦ ꯃꯣꯏ ꯍꯥꯟꯅ ꯗꯨꯀꯥꯟꯗꯣ ꯁꯦꯝꯃꯤꯕꯅꯦꯕ ꯑꯗꯣ ꯍꯟꯗꯛ ꯊꯥ ꯑꯁꯤꯅ ꯂꯣꯏꯔꯅꯤ ꯍꯦꯛ ꯂꯣꯏꯕꯒ ꯃꯤ ꯂꯧꯔꯅꯤ ꯍꯥꯏꯕꯅꯦꯕ ꯑꯗꯨ ꯁꯨꯔꯝꯕꯁꯦ ꯑꯩꯈꯣꯏꯒꯤ ꯍꯦꯛ ꯃꯗꯨ ꯅꯠꯇꯕ ꯊꯪꯅꯕ ꯑꯃ ꯗꯨꯀꯥꯟ ꯑꯅꯧꯕ ꯑꯃꯨꯛ ꯁꯦꯝꯃꯤ ꯑꯗꯨꯁꯨ ꯂꯣꯏꯔꯛꯑꯅꯤ ꯑꯗꯨ ꯂꯣꯏꯔꯗꯤ ꯃꯣꯏꯁꯨ ꯀꯥꯞ ꯂꯧꯒꯗꯧꯕ ꯃꯥꯜꯂꯦ
ꯑꯣ ꯎꯝ ꯎꯝ ꯍꯥꯏꯔꯣ ꯑꯩ ꯍꯣꯔꯦꯟ ꯇꯧꯒꯦ ꯃꯣꯏꯗꯁꯨ ꯑꯗꯣ ꯑꯗꯨ ꯅꯨꯄꯤꯗꯁꯨ ꯑꯗꯨ ꯅꯨꯄꯤꯁꯨ ꯑꯗꯨꯝ ꯁꯦꯝꯕꯒꯨꯝꯕꯁꯦ ꯑꯗꯨꯝ ꯍꯩꯔꯝꯒꯅꯤꯀꯣ ꯃꯥꯗꯤ ꯑꯗꯨꯝ ꯍꯥꯟꯅ ꯁꯨꯔꯛꯄꯅꯤꯅ
ꯍꯣꯏ ꯍꯩ ꯍꯩꯔꯝꯃꯅꯤ ꯊꯥ ꯑꯅꯤ ꯑꯍꯨꯝ ꯃꯔꯤ ꯃꯉꯥꯅꯤ
ꯊꯥ ꯆꯍꯤ ꯇꯪꯈꯥꯏ ꯁꯨꯔꯝ ꯃꯥꯅꯤ ꯍꯩꯔꯝꯕꯁꯦ ꯃꯥꯁꯨ
ꯑꯣ ꯑꯣ
ꯈꯪꯗꯦ ꯑꯩꯁꯨ ꯍꯟꯗꯛ ꯎꯝ ꯑꯒ ꯍꯟꯅꯦꯛꯁ ꯃꯊꯪ ꯊꯥꯒꯤ ꯑꯩꯈꯣꯏ ꯀꯣꯂꯦꯖꯀꯤ ꯑꯦꯛꯖꯥꯝ ꯂꯩꯌꯦ ꯑꯗꯨ ꯑꯩꯈꯣꯏ ꯌꯨꯝꯕꯨꯗꯣ ꯁꯨꯇꯤ ꯌꯥꯝ ꯂꯧꯕꯁꯦ ꯌꯥꯗꯕꯅꯦꯕ ꯄꯥꯝꯗꯕꯅꯦꯕ ꯅꯣꯡꯃ ꯅꯣꯡꯃꯇ ꯈꯛ ꯅꯣꯡ ꯑꯃꯈꯛ ꯁꯨꯗꯤ ꯂꯧ ꯕꯗꯨꯕꯥꯎ ꯎꯝ ꯊꯕꯛ ꯃꯤ ꯑꯇꯣꯞꯄ ꯀꯧ ꯀꯧꯔꯒꯦ ꯈꯣꯠꯂꯒꯦ ꯇꯧꯔ ꯂꯩꯔꯤꯅꯦ
ꯑꯦ ꯑꯗꯨꯗꯤ ꯅꯪꯒꯤꯁꯨ ꯀꯌꯥ ꯄꯤꯕ꯭ꯔꯥ ꯑꯗꯨꯗꯤ
ꯑꯩꯒꯤꯁꯨ ꯑꯩ ꯍꯧꯖꯤꯛ ꯍꯥꯏꯕꯗꯣ ꯑꯗꯨꯒ ꯃꯥꯟꯅꯩꯌꯦ
ꯑꯍꯨꯝ
ꯎꯝ
ꯅꯨꯃꯤꯠ ꯑꯃꯗ
ꯑꯥꯎ
ꯑꯗꯨꯗꯤ ꯑꯇꯣꯞꯄꯗ ꯑꯗꯨꯝ ꯇꯧꯕ ꯌꯥꯏꯅ ꯅꯪꯁꯨ
ꯌꯥꯏꯌꯦ ꯑꯗꯨ ꯑꯣꯏꯔꯁꯨ ꯊꯕꯛꯇꯤ ꯄꯥꯛꯅ ꯐꯪꯗꯦꯅ ꯑꯈꯣꯏꯅ ꯑꯃꯨꯛ ꯎꯝ ꯊꯕꯛ ꯊꯤꯔꯛꯄꯗ ꯑꯃꯨꯛ ꯂꯩꯇꯕ ꯊꯕꯛ ꯊꯤꯗ꯭ꯔꯒ ꯐꯪꯉꯒ ꯑꯗꯨꯝ ꯂꯩꯕꯗ ꯃꯌꯥꯝ ꯃꯌꯥꯝ ꯂꯥꯛꯄꯗꯣ ꯑꯗꯨꯃꯥꯏꯅ ꯇꯧꯔꯅꯤ
ꯑꯣ ꯑꯣ ꯈꯪꯗꯦ ꯀꯩꯅꯣ ꯃꯣꯏ ꯒꯩ ꯋꯥꯊꯤ ꯌꯥꯝ ꯆꯥꯕ꯭ꯔꯥ ꯁꯤꯒꯨꯝꯕ ꯁꯨꯕꯁꯦ
ꯆꯥꯔꯣꯏꯍꯦ ꯀꯔꯤꯒꯤ ꯋꯥ ꯀꯔꯤꯒꯤ ꯋꯥꯊꯤ ꯆꯥꯗꯣꯏꯅꯣ
ꯇꯧꯑꯣ ꯁꯤꯒꯨꯝꯕꯗ ꯍꯥꯏꯗ꯭ꯔꯕ
ꯑꯁ ꯑꯈꯣꯏꯗꯗꯤ ꯍꯥꯏꯗꯦꯗ
ꯑꯣ
ꯃꯣꯏ ꯎꯝ ꯃꯄꯨ ꯌꯥꯎꯗꯕꯅꯦ ꯊꯕꯛ ꯇꯧꯕꯗꯗꯤ ꯑꯗꯨꯒꯝꯕ ꯊꯕꯛ ꯇꯧꯕ ꯎꯝ ꯑꯌꯥꯝꯕꯗꯤ ꯃꯄꯨꯅ ꯑꯥ ꯀꯥꯎꯟꯇꯔꯗ ꯐꯝꯃꯒ ꯀꯧꯕꯒꯨꯝꯕꯗꯣ
ꯑꯣ ꯑꯣ
ꯇꯧꯕꯅꯤ
ꯎꯝ ꯃꯣꯏ ꯗꯨꯀꯥꯟ ꯁꯦꯝꯕꯗꯨ ꯆꯥꯎꯕ ꯖꯥꯠꯂꯥ
ꯌꯥꯝꯅꯗꯤ ꯆꯥꯎꯗꯦ ꯍꯥꯏꯗꯤ ꯑꯥ ꯃꯣꯏꯅ ꯍꯧꯖꯤꯛ ꯗꯨꯀꯥꯟ ꯁꯦꯝꯕ ꯔꯣꯗꯣ ꯔꯦꯁꯇꯨꯔꯦꯟ ꯉꯥꯛ